ꯂꯣ
ꯍꯜꯂꯣ
ꯍꯜꯂꯣ
ꯑꯥ ꯇꯥꯔꯦ ꯇꯥꯔꯦ
ꯀꯩ ꯇꯧꯔꯤꯅꯣ
ꯑꯥ ꯆꯥꯛꯁ ꯇꯣꯔꯒ ꯐꯝꯃꯤꯌꯦ
ꯀꯩ ꯏꯟꯖꯥꯡ ꯆꯥꯔꯕ
ꯉꯁꯤ ꯏꯁꯀ꯭ꯋꯥꯁ ꯆꯥꯏ
ꯑꯗꯨꯀꯠ
ꯅꯪꯗꯤ ꯏꯁꯀ꯭ꯋꯥꯁ ꯍꯣꯏ ꯏꯁꯀ꯭ꯋꯥꯁꯀ ꯗꯥꯜ
ꯗꯥꯜꯒ ꯄꯨꯟꯅ ꯊꯣꯡꯉꯤꯔꯕ ꯑꯩꯗꯤ ꯏꯁꯀ꯭ꯋꯥꯁꯇꯣ ꯆꯝꯐꯨꯠꯅꯦꯅ ꯍꯥꯎꯋꯤꯕꯣ ꯊꯣꯡꯕꯗꯤ ꯍꯥꯎꯇꯦ
ꯆꯝꯅ ꯊꯣꯡꯕꯅꯤꯗ ꯆꯝꯐꯨꯠꯒꯨꯝꯕꯅꯤ
ꯑꯥ
ꯇꯛ ꯎꯝ ꯁꯨꯃꯥꯏꯟ ꯊꯣꯡꯕꯅꯤꯗ ꯏꯆꯝ ꯆꯝꯅ ꯆꯥꯕꯅꯤ ꯑꯩꯗꯤ ꯆꯝꯕ ꯍꯥꯎ ꯑꯩ ꯄꯥꯝꯕ ꯏꯁꯄꯥꯏꯁꯤ ꯑꯣꯏꯕ ꯄꯥꯝꯗꯦ ꯑꯩꯗꯤ
ꯑꯩꯗꯤ ꯑꯗꯨ ꯌꯥꯝ ꯄꯥꯝꯃꯦ
ꯍꯥꯎꯕꯨꯗꯤ ꯍꯥꯎꯋꯤ ꯆꯤꯟꯗꯕꯨꯗꯤ ꯑꯗꯨꯕꯨ ꯍꯛꯆꯥꯡꯒꯤꯗꯤ ꯐꯠꯇꯦ
ꯏꯁ ꯑꯗꯨ ꯈꯪ ꯈꯪꯅꯅꯤ ꯆꯥꯔꯤꯁꯦ
ꯑꯗꯨ ꯑꯩ ꯑꯗꯨ ꯆꯥꯗꯦꯕ ꯑꯩꯗꯤ
ꯀꯟꯇ꯭ꯔꯣꯜ ꯉꯝꯃꯦꯕ
ꯉꯝꯃꯦ ꯍꯣꯏ ꯑꯗꯨꯝ ꯑꯆꯝꯕ ꯑꯗꯨꯝ ꯄꯥꯝꯃꯦ ꯑꯩꯗꯤ
ꯑꯩꯗꯤ ꯀꯟꯇ꯭ꯔꯣꯜ ꯉꯝꯗꯦ
ꯎꯝ ꯑꯗꯨ ꯉꯝꯗ꯭ꯔꯗꯤ ꯅꯪ
ꯌꯥꯔꯔꯣꯢ ꯎꯝ
ꯑꯦꯏꯗꯤꯛ ꯌꯥꯝ ꯆꯨꯔꯦ
ꯎꯝ
ꯐꯠꯇꯕꯅꯦ ꯁꯛꯁꯨ ꯐꯖꯔꯔꯣꯏ ꯁ꯭ꯄꯥꯏꯁꯤꯗꯣ
ꯏꯁ ꯐꯖ ꯊꯣꯛꯑꯦ ꯉꯣ ꯑꯍꯥ ꯍꯥ
ꯏꯁꯀꯤꯟꯒꯨꯝꯕ ꯀꯩꯅꯣ ꯉꯥꯡꯊꯣꯛꯔꯣꯏꯕ ꯍꯥꯏꯕꯗꯤ ꯉꯥꯟꯊꯣꯛꯔꯣꯏꯕ
ꯍꯥꯎꯅ ꯆꯥꯔꯒ ꯂꯩꯗꯣꯏ ꯇꯔꯗꯤ ꯉꯥꯟꯊꯣꯛꯇꯁꯨ ꯃꯝꯃꯒꯦ
ꯑꯗꯨ ꯅꯪꯅ ꯑꯃꯨꯛ ꯑ ꯀꯣꯁꯃꯦꯇꯤꯛꯀꯤ ꯄꯩꯁꯥ ꯑꯇꯥꯡ ꯑꯇꯥꯡꯕ ꯑꯃꯨꯛ ꯑ ꯂꯩꯔꯅꯤ
ꯑꯗꯨꯗꯤ ꯍꯨꯟꯕ ꯉꯝꯗ꯭ꯔꯕꯅꯤꯅ
ꯇꯦ
ꯍꯣꯏ
ꯑꯗꯨ ꯁꯔꯨꯛꯄꯨꯗꯤ ꯆꯥꯕ ꯀꯥꯟꯗ ꯈꯔ ꯀꯟꯇ꯭ꯔꯣꯜ ꯇꯧꯔꯒ ꯆꯥꯕꯗꯅꯦ ꯑꯁꯦꯡꯕꯗꯤ ꯏꯁꯀꯤꯟꯒꯤꯗꯤ ꯍ ꯍ
ꯃꯥꯅꯦ
ꯉꯧꯅꯕ ꯍꯣꯠꯅꯕ ꯀꯥꯟꯗ ꯑꯃꯨꯛ ꯄꯩꯁꯥ ꯌꯥꯝ ꯆꯪꯉꯤꯗꯅ
ꯑꯁ ꯅꯪ ꯉꯧꯅꯕ ꯈꯔ ꯇꯧ ꯃꯥꯜꯂꯤꯀꯣ
ꯎꯝ ꯅꯨꯄꯤꯒꯤ ꯍꯥꯏꯕꯅꯤꯗ ꯅꯨꯄꯤꯒꯤꯁꯦ ꯆꯥꯕ
ꯑꯩꯗꯤ ꯈꯪꯗꯦ ꯈꯔ ꯇꯥꯛꯄꯤꯔꯣꯅꯦ ꯈꯔ ꯀꯃꯥꯏꯅ ꯀꯩꯀꯩ ꯇꯩꯒꯦ ꯀꯩꯀꯩ ꯆꯥꯒꯦ
ꯑꯩ ꯈꯪꯕꯁꯦ ꯀꯩꯅꯣ ꯍꯛꯆꯥꯡꯒꯤ ꯀꯥꯟꯅꯕ ꯑꯗꯨꯝ ꯑꯗꯨꯝ ꯍꯩꯕ ꯅꯠꯇꯦ ꯑꯗꯨꯕꯨ ꯑꯗꯨꯝ ꯐꯣꯜꯂꯣ ꯇꯧꯅꯤꯡꯉꯦꯕ ꯇꯥꯕ꯭ꯔꯥ
ꯇꯥꯏ
ꯎꯝ
ꯑꯩꯗꯤ ꯎ ꯑꯇꯩ ꯑꯇꯩꯗꯤ ꯉꯝꯃꯦ ꯑꯗꯨ ꯈꯛꯇꯪꯗꯤ ꯉꯝꯗꯦ
ꯎꯝ ꯑꯗꯨ ꯌꯥꯝ ꯂꯥꯜꯂꯦ ꯅꯨꯄꯤꯁꯤꯡꯅ ꯇꯧꯕꯗꯣ
ꯏꯁ ꯊꯤ ꯍꯥꯎꯋꯦꯉꯣ ꯑꯗꯨꯗ ꯍꯥꯎꯕ ꯑꯗꯨ ꯌꯥꯎꯈꯒ꯭ꯔꯗꯤ ꯌꯥꯔꯦ ꯑꯩꯈꯣꯏꯗꯤ
ꯆꯥꯕꯗꯗꯤ ꯀꯟꯇ꯭ꯔꯣꯜ ꯇꯧꯗ꯭ꯔꯒ ꯀꯩꯅꯣ ꯃꯥꯏꯗ ꯑꯁ ꯃꯥꯏꯗ ꯊꯥꯕꯕꯨꯗꯤ ꯄꯩꯁꯥ ꯌꯥꯝ ꯆꯪ ꯆꯪꯅ ꯑꯗꯨꯝ ꯇꯧꯔꯦ ꯅꯣꯏ ꯑꯗꯨꯗꯤ ꯌꯥꯝ ꯂꯥꯜꯂꯦ ꯑꯩꯅ ꯍꯥꯏꯕ ꯍꯥꯏꯅꯤꯡꯕꯗꯤ ꯑꯗꯨ ꯌꯥꯝ ꯂꯥꯜꯂꯦꯕ ꯆꯥꯕꯗ ꯈꯤꯇꯪ ꯀꯟꯇ꯭ꯔꯣꯜ ꯇꯧꯔꯒ ꯑꯗꯨ ꯄꯩꯁꯥ ꯌꯥꯝ ꯆꯪꯗꯕꯤꯗ ꯑꯗꯨꯝ ꯅꯦꯆꯔꯦꯜ ꯑꯣꯏꯅ ꯑꯗꯨꯝ ꯐꯖꯔꯛꯀꯅꯦꯕ
ꯆꯥꯗ꯭ꯔꯗꯤ ꯁꯤꯔꯣꯏꯗ꯭ꯔꯣ
ꯑꯦ ꯆꯥꯕ ꯆꯥꯒꯅꯨ ꯍꯥꯏꯕ ꯇꯠꯇꯦꯅꯦ ꯆꯥꯕ ꯀꯥꯟꯗ ꯈꯔ ꯁꯤ ꯆꯥꯕ ꯌꯥꯗꯦ ꯁꯤ ꯆꯥꯔꯗꯤ ꯑ ꯍꯛꯆꯥꯡ ꯐꯒꯅꯤ ꯁꯤ ꯆꯥꯔꯗꯤ ꯐꯔꯣꯏ ꯍꯥꯏꯕꯗꯨ ꯈꯔ ꯈꯟꯗꯣꯛꯑꯒ ꯆꯥꯎ ꯍꯥꯏꯕꯅꯤꯗ
ꯍꯥꯏꯁ ꯑꯗꯨ ꯑꯗꯨꯅꯤꯅꯦ ꯑꯇꯩ ꯑꯇꯩꯗꯤ ꯂꯣꯏ ꯈꯟꯗꯣꯛꯀꯦꯕꯀꯣ
ꯎꯝ
ꯍꯧꯖꯤꯛꯀꯤ ꯏꯁꯄꯥꯏꯁꯤꯁꯦ ꯑꯇꯩ ꯑꯇꯩ ꯑꯇꯩ ꯂꯣꯏ ꯈꯟꯗꯣꯛꯑꯒꯦ ꯃꯤꯃꯤ ꯁꯤꯡꯖꯨꯁꯦ ꯈꯇꯪ
ꯑꯣ ꯑꯣ ꯑꯗꯨ ꯐꯥꯎꯗꯤ ꯌꯥꯏ ꯍꯣꯏ ꯁꯤꯡꯖꯨꯗꯗꯤ ꯑꯗꯨꯝ ꯑ ꯀꯔꯤ ꯍꯥꯏꯁꯤꯔꯣ ꯑꯗꯨꯝ ꯎꯝ ꯕꯦꯁ ꯇꯦꯕꯜꯁꯨ ꯑꯗꯨꯝ ꯌꯥꯎꯔꯦ ꯑ ꯍꯛꯆꯥꯡꯗ ꯀꯟꯅꯕ ꯑꯗꯨꯝ ꯌꯥꯎꯔꯦ ꯑꯗꯨꯕꯨ ꯖꯪ ꯐꯨꯗꯁꯤꯡꯗꯣ ꯃꯦꯟꯂꯤ
ꯈꯔ ꯇꯗꯤ ꯀꯌꯥ ꯀꯩꯁꯨ ꯌꯥꯝ ꯄꯥꯝꯕ ꯑꯣꯏꯗꯦ
ꯎꯝ ꯕꯣꯔꯥꯒꯨꯝꯕ ꯑꯗꯨꯒ ꯁꯤꯡꯗ꯭ꯔꯥ ꯑꯗꯨꯒꯨꯝꯕ ꯑꯗꯨꯒꯨꯝꯕ ꯍꯣꯏ ꯑꯗꯨꯗꯤ ꯌꯥꯅꯤꯗ ꯍ
ꯌꯥ꯭ꯔꯦꯅꯦ ꯐꯣꯟ ꯅꯝꯕ
ꯅꯪꯗꯤ ꯆꯞ ꯆꯥꯔꯕꯣ
ꯁꯥꯗꯔꯤ
ꯑꯣ ꯍꯧꯖꯤꯛꯇꯤ ꯊꯣꯡꯕ ꯍꯧꯔꯝꯃꯅꯤꯅ
ꯆꯥꯛꯇꯤ ꯂꯣꯏꯔꯦ
ꯑꯝ ꯍꯝ
ꯆꯥꯗ꯭ꯔꯤꯕ ꯆꯥꯔꯗꯧꯕ ꯃꯥ ꯅ
ꯅꯪꯅ ꯊꯣꯡꯕ ꯅꯠꯇꯦ
ꯊꯣꯡꯉꯦ
ꯀꯔꯤ ꯃꯊꯦꯜ ꯑꯣ ꯀꯔꯤ ꯃꯊꯦꯜ ꯑꯣꯏꯅ ꯊꯣꯡꯉꯦ ꯉꯁꯤꯗꯤ
ꯉꯁꯤꯁꯦ ꯁꯧꯒ꯭ꯔꯤ ꯊꯣꯡꯉꯦ ꯑꯗꯨꯒ ꯑꯃ ꯀꯩꯅꯣꯗꯣ ꯃꯁꯔꯨꯝꯗꯣ ꯑꯗꯨ ꯀꯥꯡꯉꯧ
ꯑꯣ ꯃꯨꯁꯔꯨꯝꯗꯣ ꯃꯩꯇꯩꯂꯣꯟꯗ ꯀꯔꯤ ꯍꯥꯏꯕ ꯀꯥꯎꯔꯤꯅꯦ ꯑꯩ
ꯃꯈꯟ ꯃꯈꯜ ꯂꯩꯌꯦ ꯑꯗꯨ ꯆꯦꯡꯒꯨꯝ ꯍꯥꯏꯌꯦꯀꯣ ꯑꯃꯁꯨ ꯑꯗꯨꯗꯒꯤꯗꯤ ꯈꯪꯗꯦ
ꯆꯦꯛ ꯈ꯭ꯋꯥꯏꯗꯒꯤ ꯈ꯭ꯋꯥꯏꯗꯒꯤ ꯃꯤꯅ ꯍꯥꯏꯅꯕ ꯀꯧꯅꯕ ꯆꯦꯡꯒꯨꯝ ꯀꯣ ꯎꯝ
ꯅꯣꯏꯗ ꯀꯩ ꯍꯥꯏꯦ
ꯑꯩꯈꯣꯏ ꯂꯣꯟꯗꯅ ꯄꯥꯟ ꯍꯥꯏꯌꯦ ꯄꯥꯟ
ꯄꯔ
ꯑꯥ
ꯄꯥꯟꯗꯤ ꯈꯪꯕ꯭ꯔꯥ ꯑꯩꯈꯣꯏꯒꯤꯗ ꯀꯧꯕꯗ
ꯑꯥ ꯈꯪꯉꯤꯗ ꯑꯩ ꯌꯥꯝ ꯄꯥꯝꯕꯅꯤ
ꯑ ꯄꯥꯟ
ꯎꯝ ꯐꯉ ꯑꯗꯨꯗꯤ ꯑ ꯎꯝ
ꯑꯩꯈꯣꯏꯅꯄꯥꯟ ꯆꯥꯅꯤꯡꯉꯥꯏꯗꯤ ꯅꯣꯏ ꯃꯁꯔꯨꯝ ꯄꯨꯔꯛꯑꯅꯤ
ꯑꯗꯨ ꯑꯗꯨꯅꯦ ꯑꯗꯨꯅꯅꯦ ꯑꯩꯅ ꯍꯧꯖꯤꯛ ꯅꯪꯉꯣꯟꯗ ꯍꯪꯉꯤꯗꯣ
ꯆꯒꯨꯝ ꯀꯑꯣꯕꯅꯤ ꯀ ꯈꯨꯗꯤ ꯊꯔꯗ ꯀꯥꯎꯑꯣꯗꯣ ꯈꯪꯕ꯭ꯔꯥ
ꯀꯥꯎ ꯀꯥꯎꯕ ꯅꯨꯃꯤꯠꯇ ꯑꯗꯨꯝ ꯍꯦꯛꯇ ꯍꯈ꯭ꯔꯛꯀꯦ ꯅꯉꯣꯟꯗ
ꯍꯪꯉꯣ ꯍꯪꯉꯣ ꯑꯗꯨꯐꯧꯗꯤꯤ ꯃꯇꯦꯡ ꯄꯥꯡꯉꯦ ꯑꯩ ꯃꯤꯡꯗ ꯁꯦꯔ ꯇꯧꯒꯦ ꯇꯧꯁꯜꯂꯣ ꯀꯥꯎꯗꯅꯕ
ꯍꯣꯏ ꯇꯧꯋꯦ
ꯑꯗꯨꯃꯥꯏꯅ
ꯍꯦꯛ ꯍꯦꯛꯇ ꯀꯣꯜ ꯇꯧꯕ ꯌꯥꯕꯀꯣ
ꯍꯦꯛ ꯎꯕ ꯅꯠꯇꯦ ꯍꯦꯛ ꯎꯕꯗ ꯅꯤꯡꯁꯤꯡꯅꯕ
ꯑꯗꯣ ꯍꯣꯏ ꯍꯣꯏꯅꯦ ꯅꯪꯒꯤ ꯃꯤ ꯆꯤꯡꯒꯨꯝ ꯍꯥꯏꯅꯀꯣ ꯍ
ꯋꯥꯠ ꯑꯃ ꯈꯪꯍꯧꯔꯦꯗꯅ ꯉꯁꯤ ꯑꯩꯉꯣꯟꯗꯒꯤ ꯑꯩꯖꯨ ꯑꯃ ꯈꯪꯉꯦ
ꯎꯝ
ꯃꯃꯤꯡꯗꯤ ꯃꯥꯟꯅꯕ ꯄꯣꯠꯁꯛꯇꯤ ꯃꯥꯟꯅꯗꯕ ꯍꯥꯏꯇꯥꯔꯦ ꯄ꯭ꯔꯗꯛ ꯃꯥꯟꯅꯗꯕ
ꯎꯝ ꯑꯗꯨꯅꯤ ꯌꯥꯝ ꯀꯥꯟꯅꯕꯅꯦ ꯁꯤꯁꯨ ꯖꯥꯠ ꯖꯥꯠ ꯊꯦꯡꯅꯕꯅꯤ
ꯀꯟꯅꯥꯕ꯭ꯔꯥ
ꯍꯥꯥ ꯍꯣꯏ ꯀꯥꯟꯅꯕ ꯍꯣꯏ ꯀꯥꯟꯅꯕ ꯌꯥꯝ ꯊꯦꯡꯅꯩ ꯁꯤꯒꯤ ꯄ꯭ꯂꯦꯠꯐꯣꯝꯗꯒꯤ
ꯑꯁ
ꯎ
ꯑꯩꯗꯤ ꯄ꯭ꯔꯦꯁꯔꯅꯤ ꯌꯥꯗꯦ
ꯑꯩꯁꯨ ꯀꯩꯝ ꯇꯧꯗꯦꯗ ꯑꯩꯗꯤ ꯑꯩꯁꯨ
ꯈꯪꯗ꯭ꯔꯦꯗ ꯋꯥꯔꯦ ꯃꯇꯝ ꯂꯦꯟꯕꯗ
ꯎꯝ ꯀꯔꯤ ꯀꯔꯤ ꯇꯧꯔ ꯍꯣꯠꯅꯔꯒ ꯂꯩꯔꯦ ꯍꯟꯗꯛꯇꯤ
ꯃꯤꯔꯦꯝ ꯑꯣꯏꯔꯒ ꯂꯩꯔꯦ
ꯑꯗꯨ ꯍꯥꯏꯒꯅꯨꯗ
ꯅꯪ ꯑꯗꯨꯝ ꯁꯪꯕꯣ ꯅꯠꯇ꯭ꯔꯣ ꯁꯪꯉꯗꯣꯏ ꯁꯪꯉꯗꫭꯏꯔꯕ
ꯁꯪꯉꯅꯤꯗ ꯍꯧꯖꯤꯛꯇꯤ ꯅꯨꯡꯗꯥꯡꯅꯤ ꯊꯕꯛꯁꯨ ꯆꯠ ꯆꯠꯂꯔꯣꯏ
ꯊꯕꯛ ꯌꯥꯝ ꯀꯟꯕꯖꯠꯅꯤꯅꯦ
ꯑꯌꯨꯛ ꯅꯨꯡꯊꯤꯟꯗꯗꯤ ꯊꯕꯛꯀ ꯆꯠꯄꯒꯤ ꯇꯥꯏꯞꯇ ꯉꯥꯡꯉꯦꯕ
ꯅꯠꯇꯦꯗ ꯅꯨꯡꯗꯥꯕꯨ ꯑꯗꯨꯝ ꯊꯕꯛꯇꯤ ꯇꯧꯔꯣꯏꯅ
ꯅꯨꯡꯗꯥꯡꯗꯗꯤ ꯃꯤ ꯊꯕꯛ ꯆꯤꯟꯕ ꯂꯩꯀꯣ ꯃꯤ ꯅꯥꯏꯠ ꯗ꯭ꯌꯨꯇꯤ ꯇꯥꯕ ꯂꯩꯀꯣ
ꯎꯝ ꯑꯗꯨꯗꯤ ꯁꯤꯗꯗꯤ ꯑꯩꯈꯣꯏꯗꯗꯤ ꯑꯗꯨꯒꯨꯝꯕ ꯊꯕꯛꯇꯣ ꯂꯩꯇꯦꯅ ꯄꯥꯛꯅ ꯂꯩꯕꯨꯗꯤ ꯂꯩꯔꯝꯒꯅꯤ ꯑꯗꯨꯕꯨ ꯃꯄꯥꯟꯗꯒꯨꯝꯅ ꯀꯌꯥ ꯂꯩꯇꯦꯕ
ꯃꯅꯤꯄꯨꯔꯗ ꯂꯩꯇ꯭ꯔꯣ
ꯑꯗꯨꯒꯨꯝꯕ ꯀꯌꯥ ꯂꯩꯇꯦꯅ ꯑꯗꯨꯝ
ꯅꯠꯇꯦꯗ ꯅꯪ ꯅꯪꯗꯣ ꯃꯅꯤꯄꯨꯔꯗ ꯂꯩꯇꯕ꯭ꯔꯕ
ꯂꯩꯌꯦꯗ ꯑꯗꯨꯒꯤꯅꯤ ꯑꯗꯨꯒꯤꯅꯤꯅꯦ ꯑꯩꯅ ꯍꯥꯏꯔꯤꯁꯦ ꯁꯤꯗꯗꯤ ꯍꯥꯏꯕꯗꯣ
ꯑꯣ ꯁꯤꯗꯗꯤ ꯍꯥꯏꯕꯗꫭ ꯅꯣꯛꯅꯤꯡꯉꯤ ꯑꯩ ꯀꯣꯛꯇ ꯈꯤꯇꯪ ꯇꯧꯋꯦꯅꯀꯣ
ꯌꯥꯝ ꯅꯨꯡꯉꯥꯏ
ꯀꯔꯤ ꯊꯕꯛ ꯇꯧꯔꯤꯅꯣ ꯊꯕꯛ ꯃꯆꯥ ꯇꯧꯕ ꯃꯥꯜꯂꯦꯗ ꯍꯧꯖꯤꯛ
ꯑꯩ ꯇꯧꯗ‌ꯦ
ꯑꫭ
ꯆꯥꯛ ꯆꯥꯗꫭꯏꯒꯤ ꯇꯧꯔꯤ
ꯑꯣ ꯍ
ꯆꯥꯛ ꯆꯥꯔꯅꯤ
ꯃꯔꯛꯇ ꯆꯥꯛꯆꯁꯤ ꯂꯥꯛꯑꯣ ꯍꯥꯏꯔꯛꯀꯅꯤꯀꯣ
ꯍꯥꯏꯛ ꯇꯔꯣꯕꯅꯤ
ꯑꯣ
ꯔꯦꯗꯤ ꯑꯣꯏꯔꯦ ꯇꯧꯔꯛꯇꫭꯔꯕꯅꯤ
ꯍꯝ ꯃꯩꯇꯩꯅꯤꯀꯣ
ꯉꯥ
ꯃꯩꯇꯩꯅꯤꯀꯣ ꯅꯪꯁꯦ
ꯑꯥ ꯃꯥꯅꯤ
ꯎ ꯈꯪꯉꯦꯕ ꯎꯝ ꯑꯗꯨꯝ ꯌꯥꯝꯅ ꯀꯩꯅꯣ ꯇꯧꯋꯦꯕ ꯑꯩ ꯑꯗꯨꯝ ꯀꯣꯜ ꯇꯧꯕ ꯃꯇꯝꯗ ꯑ ꯈꯪꯉꯤꯕ ꯇ꯭ꯔꯥꯏꯕꯦꯜꯁꯤꯡꯗꯤ ꯑ ꯂꯣꯟ ꯇ꯭ꯔꯥꯏꯕꯦꯜꯁꯤꯡꯅ ꯉꯥꯡꯕꯗꯤ ꯑꯩꯁꯨ ꯃꯃꯣꯏꯁꯨ ꯑꯗꯨꯝ ꯈꯔ ꯈꯣꯏꯌꯦꯕ
ꯎꯝ
ꯑꯗꯨꯒꯤꯅꯦꯗ
ꯑꯩ ꯈꯣꯏꯔꯛꯇ꯭ꯔꯕ ꯑꯩꯖꯨ ꯈꯣꯏꯗꯣꯔꯦ ꯆꯨꯝ ꯆꯝ
ꯑꯩ ꯃꯇꯧ ꯇꯝꯒꯅꯤꯀꯣ ꯍꯣꯔꯦꯟ ꯈꯣꯏ ꯈꯣꯏꯅ ꯉꯥꯡꯂꯛꯃꯟ ꯍꯣꯔꯦꯟ ꯈꯣꯏ ꯈꯣꯏꯅ ꯉꯥꯡ ꯉꯥꯡ ꯉꯥꯡꯕ ꯃꯇꯝꯗ ꯆꯩꯔꯛꯀꯅꯤꯀꯣ ꯃꯤꯅ ꯑꯗꯨꯗ ꯂꯩꯕꯁꯤꯡꯗ ꯀꯩꯅꯣ ꯅꯪ ꯉꯁꯤ ꯇꯨ ꯀꯩꯅꯣꯝ ꯇꯧꯔꯦ ꯍꯥꯏꯔꯛꯀꯅꯤ
ꯍꯥꯏꯗ꯭ꯔꯣꯕꯅꯦ ꯉꯥ ꯌꯥꯝ ꯐꯖꯅ ꯑꯣꯟꯒꯦ ꯇꯧꯔꯦ
ꯎꯝ ꯁꯤꯗ ꯑꯗꯨꯝ ꯑꯩꯁꯨ ꯇꯝꯃꯤꯅꯦ ꯂꯣꯟꯁꯦ
ꯌꯥꯝ ꯐꯩꯀꯣ
ꯎꯝ ꯌꯥꯝ ꯐꯩꯌꯦ ꯎꯝ ꯑꯗꯨꯝ ꯈꯔ ꯈꯔ
ꯍꯥꯏꯗꯤ ꯍꯩꯇꯕ ꯃꯤꯗꯕꯨꯗꯤ ꯀꯣ ꯅꯨꯡꯉꯥꯏꯅꯤ ꯌꯥꯝꯅ ꯇꯝꯕꯤꯕꯗ ꯑꯣꯏꯔꯁꯨꯀꯣ ꯂꯥꯏꯕꯅꯤꯗ ꯅꯣꯏꯗꯤ ꯂꯨꯏꯀꯣ
ꯈꯔ ꯂꯨꯏꯌꯦ ꯍꯣꯏ
ꯑꯩꯈꯣꯏꯗꯤ ꯂꯥꯏꯑꯦꯀꯣ
ꯑꯁ ꯎꯝ ꯅꯣꯏꯒꯤꯗꯤ ꯂꯥꯏꯒꯤꯅꯤꯅ ꯑꯗꯨꯗꯤ
ꯍꯣꯏ ꯃꯤꯅꯁꯨ ꯍꯥꯏꯌꯦ ꯑꯩꯈꯣꯏꯗꯣ ꯀꯩꯁꯨ ꯂꯨꯗꯦꯅ
ꯑꯣ ꯑꯗꯨꯝ ꯍꯣꯏ ꯎꯝ ꯌꯥꯝꯅꯗꯤ ꯂꯨ ꯂꯨꯕ ꯅꯠꯇꯦꯗ ꯑꯗꯣ
ꯌꯥꯝ ꯁꯥꯡꯉꯦ ꯋꯥꯔꯗ ꯀꯩꯁꯨ ꯌꯥꯝ ꯃꯤꯅꯤꯡ ꯀꯩ ꯍꯥꯏꯅꯤ ꯌꯥꯝ ꯌꯥꯎꯗꯕꯗꯣ
ꯎꯝ
ꯆꯥꯛ ꯆꯥꯔꯕꯣꯒꯇ ꯍꯥꯏꯔꯁꯨ ꯀꯩ ꯍꯥꯏꯅꯤ
ꯎꯝ ꯎꯝ ꯌꯥꯝꯅꯗꯤ ꯂꯨꯕ ꯅꯠꯇꯦ
ꯅꯣꯏꯅꯗꯤ ꯂꯨꯗꯦ ꯑꯩꯈꯣꯏꯗꯗꯤ ꯑꯃꯨꯛ ꯂꯨꯔꯦ
ꯑꯩꯈꯣꯏꯒꯤ ꯂꯣꯟꯔꯣ
ꯑꯥ
ꯉꯥꯡꯗꯕꯒꯤꯅꯤꯅ ꯑꯗꯨꯗꯤ ꯃꯅꯤꯄꯨꯔꯗꯗꯤ ꯃꯩꯇꯩꯂꯣꯟꯁꯤꯅ ꯃꯦꯖꯣꯔꯤꯇꯤ ꯑꯣꯏꯔꯦꯕ